ꯑꯜꯂꯣ ꯍꯜꯂꯣ ꯃꯌꯥꯝ
ꯌꯣ ꯃꯌꯥꯝ ꯀꯩꯗꯧꯔꯤꯅꯣ ꯅꯨꯡꯉꯥꯏꯔꯤꯕꯣ
ꯅꯨꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯀꯩꯗꯧꯕꯩ ꯅꯨꯉꯥꯏꯔꯤꯅꯣ
ꯑꯁ ꯈꯪꯗꯦꯅꯦ ꯉꯁꯤꯁꯦ ꯈꯣꯡꯒ꯭ꯔꯥꯎ ꯑꯅꯤ ꯂꯩꯕꯤꯕꯒꯤ ꯅꯨꯡꯉꯥꯏꯔꯦ ꯃꯨꯠꯁꯦ
ꯑꯁ ꯐꯤꯔꯣꯜ ꯂꯩꯔꯗꯤ ꯍꯔꯥꯎꯕꯅꯦꯍꯦ
ꯍꯔꯥꯎꯋꯦ ꯍꯣꯏ ꯑꯁꯦꯡꯕ
ꯎꯝ ꯑꯗꯨꯅꯤ ꯐꯤꯔꯣꯜꯂꯦꯛ ꯑꯅꯧꯕ ꯂꯩꯔꯗꯤ ꯍꯔꯥꯎꯕꯅꯤ ꯆꯥꯛ ꯆꯥꯔ ꯆꯥꯛ ꯆꯥꯕꯤꯔꯕ꯭ꯔꯣ
ꯆꯥꯔꯦ ꯍꯣꯏ
ꯀꯩ ꯍꯦꯟꯖꯥꯡꯅꯣ
ꯑꯁ ꯇꯟꯗꯟꯅ ꯀꯣ ꯏꯛ ꯉꯁꯤꯒꯤ ꯀꯩꯅꯣ ꯆꯥꯛ ꯌꯦꯟꯁꯥꯡ ꯊꯣꯡꯕ ꯅꯨꯄꯥꯁꯦ ꯇꯟꯃꯟ ꯇꯟꯃꯟꯗꯅ ꯃꯥꯅ ꯀꯣꯕꯤ ꯆꯝꯐꯨ ꯈꯛꯇ__ ꯇꯧꯕꯤꯔꯝꯃꯦ
ꯑꯁ ꯍꯥꯎꯔꯦꯅꯦ ꯑꯗꯨꯗꯤ ꯌꯥꯝ
ꯀꯥꯏꯗꯒꯤ
ꯎꯝ ꯌꯣꯠꯄ ꯌꯥꯕ꯭ꯔꯣ
ꯑꯁ ꯅꯝꯐꯨꯗ ꯁꯥꯏ ꯁꯥꯏꯔꯒ ꯑꯗꯨꯝ ꯀꯩꯅꯣ ꯇꯧꯈ꯭ꯔꯕꯅꯦ
ꯑꯩꯁꯨ ꯉꯁꯤ ꯆꯠ ꯆꯗꯦ ꯇꯟ ꯇꯥꯟꯆꯥ ꯇꯥꯟ ꯍꯧꯔ ꯆꯥ
ꯑꯁ ꯀꯔꯤꯒꯤꯅꯣ
ꯆꯥꯥꯛ ꯆꯥꯅꯤꯡꯗꯕꯗꯨꯒꯤ ꯅꯨꯡꯊꯤꯟ ꯑꯥ ꯀꯩꯅꯣ ꯊꯦꯡꯅ ꯆꯥꯕꯀꯣ ꯆꯔꯥ ꯋꯥꯟꯕꯗꯣ ꯊꯦꯡꯅ ꯋꯥꯟ ꯑꯗꯨꯒꯤ ꯇꯥꯅꯤꯡꯗ꯭ꯔꯕ ꯑꯗꯨꯒ ꯀꯩꯅꯣ ꯔꯁꯟꯒ ꯆꯩ ꯑꯐꯕꯒ ꯀꯩꯅꯣ ꯃꯤꯛꯁ ꯇꯧꯔꯁꯨ ꯆꯥꯕꯗꯣ ꯌꯥꯗ꯭ꯔꯦꯕ
ꯎꯝ ꯀꯣꯏꯕ ꯆꯠꯇ꯭ꯔꯕꯣ ꯉꯥ ꯉꯁꯤꯗꯤ
ꯀꯩꯝ ꯆꯠꯇꯦ ꯍꯣꯏ ꯌꯨꯝꯗ ꯑꯗꯨꯝ ꯂꯩ ꯊꯣꯛꯇꯦ
ꯑꯁ ꯁꯤꯡꯖꯨ ꯆꯥꯔ ꯆꯥꯊꯣꯛꯑꯣꯗꯅ
ꯏꯁ ꯀꯅꯥ ꯀꯅꯥ ꯀꯅꯥ ꯀꯅꯥ ꯂꯩꯒꯦ ꯆꯥ ꯆꯥꯃꯤꯟꯅꯅꯤꯡ
ꯑꯁ ꯃꯤ ꯃꯤ ꯃꯤꯌꯥꯝ ꯂꯩꯕꯗꯨꯕꯨ ꯃꯤ ꯂꯩꯇꯦ ꯍꯥꯏ
ꯂꯩꯇꯦꯗ ꯎꯗꯦꯗ ꯑꯩꯗꯤ
ꯏꯃꯥꯟꯅꯕꯤ ꯑꯃꯗꯨꯁꯨ ꯂꯩꯕꯅꯦ ꯌꯨꯝꯗ
ꯎꯝ ꯅꯃꯥꯟꯅꯕꯤ ꯀꯔꯝꯕ
ꯑꯩ ꯑꯩ ꯑꯩꯈꯣꯏ ꯑꯩꯈꯣꯏ ꯌꯨꯝꯒꯤ ꯃꯊꯛꯇ ꯂꯩꯕꯗꯣ ꯈꯔ ꯅꯣꯏꯕꯗꯣ ꯅꯣꯏ ꯇꯛ ꯇꯧꯕꯗꯣ
ꯑꯁ ꯌꯥꯝ ꯂꯥꯞꯄꯦꯗ ꯑꯗꯨꯗꯤ
ꯗꯨ ꯑꯣꯏꯔꯁꯨꯌꯥ ꯂꯝꯕꯤ ꯇꯪꯈꯥꯏ ꯇꯪꯈꯥꯏ ꯊꯦꯡꯅꯁꯦ ꯍꯥꯏꯔꯒ ꯑꯗꯨꯝ ꯆꯥꯕ ꯌꯥꯏꯅ
ꯎꯝ ꯉꯁꯥꯏ ꯅꯤꯡꯁꯤ ꯀꯣꯛꯇ ꯂꯥꯛꯇꯦꯗ ꯑꯗꯨꯝꯕ
ꯎꯝ
ꯕꯦꯇ꯭ꯔꯤ ꯂꯩꯇꯕꯩ
ꯅꯍꯥꯟꯗꯤ ꯅꯃꯥꯟꯅꯕꯤꯗ ꯃꯥ ꯌꯨꯝ ꯂꯥꯛꯑꯦꯗꯅ ꯑꯩꯈꯣꯏ ꯉꯥꯅꯨ ꯆꯥꯃꯤꯟꯅꯕꯗꯣ ꯃꯥꯗꯣ ꯁꯟꯗꯦ ꯁꯟꯗꯦꯗꯅꯦꯕ ꯃꯊꯟꯇ ꯂꯩꯕꯗꯣ ꯅꯨꯡꯉꯥꯏꯇꯕ ꯃꯥꯜꯂꯦꯕ ꯑꯩꯉꯣꯟꯗ ꯇꯦꯛꯁ ꯊꯥꯔꯛꯑꯦ ꯁꯤꯡꯖꯨ ꯆꯥꯕ ꯆꯠꯁꯦꯗꯅ ꯍꯥꯏꯅ ꯊꯥꯔꯛꯄꯀꯣ
ꯑꯣ
ꯏꯃꯥꯟꯅꯕꯤ ꯑꯃ ꯂꯨꯍꯣꯡ ꯑꯥ ꯀꯩꯅꯣ ꯂꯨꯍꯣꯡꯈꯤꯕꯗꯣ ꯃꯣꯏꯒꯤ ꯂꯩꯀꯥꯏꯗꯣ ꯃꯣꯏꯒꯤ ꯂꯧ ꯂꯧꯕꯨꯛꯇ ꯆꯠꯂꯦ
ꯑꯣ ꯉꯥ ꯑꯗꯨꯒ ꯉꯥꯒꯤ ꯚꯤꯗꯤꯑꯣ ꯀꯩꯀꯥ ꯊꯥꯒꯠꯄꯗꯣ ꯑꯣꯏꯅꯤ ꯅꯣꯏꯒꯤ ꯐꯣꯇꯣꯗ ꯎꯋꯦ
ꯍꯣꯏ ꯑꯗꯨ ꯑꯗꯨ ꯅꯨꯃꯤꯠꯇꯀꯣ ꯁꯤꯡꯖꯨ ꯍꯦꯛ ꯆꯥꯕ ꯂꯣꯏꯔꯒ ꯑꯃꯨꯛ ꯂꯥꯛꯑꯦꯗꯅ ꯑꯗꯨꯒꯤ ꯂꯩꯀꯥꯏ ꯑꯗꯨ ꯃꯅꯨꯡꯒꯤ ꯂꯩꯀꯥꯏꯗꯣ ꯑꯗꯨꯗ ꯉꯥꯅꯨ ꯑꯃꯨꯛ ꯆꯥꯅꯤꯡꯉꯥꯏꯗꯣ ꯑꯩꯈꯣꯏꯗꯣ ꯁꯥ ꯑꯥ ꯋꯥꯔꯤ ꯁꯥꯕ ꯍꯧꯔꯦꯕ
ꯑꯥ ꯈꯨꯗꯛꯇ ꯁꯨꯃꯥꯏꯅ ꯍꯧꯕꯁꯦ ꯎꯝ ꯑꯣꯏꯒꯥꯟꯕꯅꯦ
ꯈꯨꯗꯛꯇꯅꯦꯕ ꯄꯩꯁꯥꯁꯨ ꯌꯥꯎꯗꯕꯅꯦꯕ
ꯎꯝ ꯑꯗꯨꯅ ꯐꯥꯕꯅꯦ
ꯑꯃꯨꯛꯀ ꯆꯥꯁꯦ ꯍꯥꯏꯈꯤꯕꯅꯦ
ꯂꯥꯛꯑꯣ ꯆꯥꯔꯁꯦ ꯄꯨꯂꯞ
ꯍꯥ ꯁꯪꯗꯦꯅꯦ ꯂꯥꯛꯇꯦ ꯂꯥꯛꯇꯤ ꯂꯥꯛꯅꯤꯡꯕꯅꯦ ꯑꯁ ꯑꯦꯛꯖꯥꯝ ꯂꯣꯏꯅꯤꯡꯕꯅ ꯂꯣꯏꯔꯦ ꯑꯩꯗꯤ
ꯎꯝ ꯅꯃꯥꯟꯅꯕꯤ ꯅꯪꯒ ꯂꯩ ꯊꯪꯅꯕꯗꯣ ꯍꯧꯖꯤꯛ
ꯍꯣꯏ
ꯅꯍꯥꯟ ꯃꯣꯏ ꯃꯤ ꯌꯥꯝ ꯃꯊꯟꯇ ꯑꯣꯏꯕꯩ ꯍꯥꯏꯕꯗꯣ ꯑꯩ ꯀꯩꯝ ꯅꯤꯡꯁꯤꯡꯗꯕꯅꯦ ꯈꯪꯕ꯭ꯔꯥ
ꯑꯥ
ꯑꯃꯗꯣ ꯎꯝ ꯉꯔꯥꯡꯔꯣ ꯑꯃꯨꯛ ꯀꯩꯅꯣ ꯇꯧꯕꯅꯦ ꯅꯤꯡꯁꯤꯡꯂꯛꯄꯅꯦ ꯐꯣꯇꯣ ꯌꯦꯡꯕꯗ
ꯑꯥ
ꯑꯩ ꯐꯨꯔꯤꯠ ꯊꯤꯕꯅꯤꯅꯦ ꯐꯪꯗ꯭ꯔꯦ ꯀꯥꯏ ꯊꯝꯈꯤꯕꯅꯣ
ꯅꯪ ꯉꯔꯥꯡ ꯑꯩꯉꯣꯟꯗ ꯐꯨꯔꯤꯠꯒ ꯀꯩꯅꯣ ꯀꯩꯅꯣ ꯐꯅꯦꯛ ꯆꯥꯟꯅꯒꯗ꯭ꯔꯅ ꯊꯥꯒꯠꯄꯗꯣ
ꯑꯥ
ꯊꯥꯔꯛꯄꯗꯣ ꯑꯗꯣ ꯅꯪ ꯁꯦꯠꯄ꯭ꯔꯥ ꯉꯁꯤ
ꯁꯦꯠꯂꯦ ꯍꯣꯏ
ꯃꯤꯗꯤꯀꯣ ꯑꯗꯨꯝ ꯐꯤꯔꯣꯜ ꯀꯩꯀꯥꯁꯦ ꯆꯦꯛꯁꯤꯟꯅ ꯑꯗꯨꯝ ꯌꯦꯡꯕ ꯃꯥꯜꯂꯦꯅꯦ ꯅꯣꯏꯁꯤꯗꯤ
ꯉꯁꯤ ꯈꯛꯇꯅꯦꯍꯦ ꯑꯌꯨꯛꯇ ꯍꯧꯒꯠꯂꯒ ꯊꯤꯕꯗꯣ ꯑꯗꯨꯃꯥꯏꯅ ꯊꯤꯔꯗꯤ ꯆꯥꯟꯅꯗ꯭ꯔꯗꯤ ꯆꯠꯅꯤꯡꯗꯦꯕ ꯁꯥꯎꯅꯤꯡꯉꯦꯕ ꯍꯦꯛꯇ
ꯃꯤ ꯌꯥꯝꯕ꯭ꯔꯣ ꯍꯧꯖꯤꯛꯀꯥꯟ ꯈꯨꯟꯗ
ꯈꯪꯗꯦꯗ ꯌꯥꯝꯕ ꯈꯪꯗꯦꯍꯦ
ꯐꯤ ꯁꯥꯔꯣ ꯅꯪꯁꯨ ꯐ꯭ꯔꯤꯗ ꯂꯩꯕ ꯃꯍꯨꯠꯇꯨꯗꯤ
ꯅꯪ ꯁꯥꯔ ꯂꯥꯛꯑꯣ ꯑꯩ ꯑꯣꯏꯅ ꯑꯥꯗ ꯂꯩꯔꯒ ꯑꯃꯨꯛ
ꯀꯥꯏꯗꯒꯤꯅꯣꯗ ꯑꯩ ꯐꯤ ꯁꯥꯕ ꯍꯩꯇꯦꯗ
ꯍꯩꯌꯨ ꯀꯩꯅꯣ ꯇꯝꯖꯤꯜꯂꯣ
ꯇꯝꯖꯤꯜꯂꯁꯨ ꯗꯨꯝ ꯀꯣꯛꯇ ꯆꯪꯗꯦ ꯈꯪꯗꯦꯅꯦ ꯏꯃꯥꯅ ꯑꯗꯨꯝ ꯆꯩꯔꯒ ꯂꯩꯕꯅꯦ
ꯋꯥꯌꯦꯗ ꯐꯤ ꯁꯥꯕ ꯇꯜꯂꯦꯗ ꯑꯩꯗꯤ
ꯍꯣꯏꯅꯦ ꯍꯦꯛ ꯐꯤ ꯁꯥꯕ ꯍꯧꯔꯕ ꯇꯨꯝꯅꯤꯡꯕ ꯍꯧꯔꯅꯤꯕ
ꯐꯣꯟꯒ ꯃꯦꯠꯅꯤꯡꯕꯅꯦ ꯌꯥꯝ
ꯍꯣꯏꯅꯦ ꯑꯗꯨꯒ ꯏꯕꯣꯛꯅ ꯑꯃꯨꯛ ꯁꯥꯎꯔꯅꯦꯕ ꯃꯥꯗꯣ ꯐꯝꯃꯦꯕ ꯐꯤ ꯁꯥꯕꯒꯤ ꯃꯅꯥꯛꯇ ꯐꯝꯒꯅꯤꯕ ꯃꯥꯗꯣ
ꯎꯝ
ꯑꯗꯨꯒ ꯃꯔꯛ ꯃꯔꯛꯇꯗꯤ ꯏꯕꯣꯛꯄꯨ ꯁꯦꯝꯍꯟꯕꯅꯤ ꯑꯩꯗꯤ
ꯂꯥꯏꯔꯤꯛ ꯄꯥꯔꯣ
ꯍꯩ ꯍꯌꯦꯡꯁꯦ ꯑꯣꯐꯅꯦ ꯑꯗꯨ ꯈꯜꯂꯒ ꯂꯥꯏꯔꯤꯛ ꯄꯥꯗꯕꯤꯗ ꯉꯁꯤꯁꯨ ꯀꯣꯏꯊꯣꯛꯈ꯭ꯔꯦ ꯐꯤꯔꯣꯜ ꯂꯩꯕ ꯆꯠꯈ꯭ꯔꯦ ꯅꯨꯡꯉꯥꯏꯔꯦ ꯍꯣꯏ ꯑꯦꯛꯖꯥꯝ ꯃꯇꯝꯗꯗꯤ ꯑꯃꯨꯛ ꯀꯞꯇꯣꯏꯕ ꯏꯅꯤꯉꯥꯏ
ꯑꯩꯒꯤ ꯐꯨ ꯎꯝ ꯑꯩꯒꯤ ꯐꯨꯔꯤꯠꯇꯨꯕꯨ ꯀꯥꯏ ꯊꯝꯈꯤꯕꯖꯥꯠꯅꯣ ꯊꯤꯕ ꯐꯪꯗ꯭ꯔꯦꯅꯦ
ꯀꯩ ꯐꯨꯔꯤꯠꯅꯣ
ꯐꯨꯔꯤꯠ ꯑꯃ ꯁꯥꯕꯒꯤ ꯐꯨꯔꯤꯠ ꯑꯃ ꯊꯤꯕ
ꯑꯁ ꯈꯨꯗꯛ ꯈꯨꯗꯛꯇ ꯅꯤꯡꯁꯤꯡ ꯂꯛꯄ ꯐꯨꯔꯤꯠ ꯁꯤꯡꯗꯣ ꯑꯩ ꯑꯩꯁꯨ ꯑꯗꯨꯃꯥꯏ ꯇꯧꯒꯜꯂꯦ ꯇꯨꯝꯕ ꯃꯇꯝꯗꯁꯨ ꯀꯣ ꯐꯨꯔꯤꯠ ꯑꯃꯗ ꯅꯤꯡꯁꯤꯡꯉꯦꯗꯅ ꯕꯦꯛꯇ ꯑꯃꯨꯛ ꯊꯤꯔꯅꯦꯕ ꯑꯩꯁꯨ
ꯑꯩꯁꯨ ꯀꯟꯅ ꯊꯤꯔꯤꯅꯦ ꯍꯧꯖꯤꯛ ꯕꯦꯛꯇ ꯎꯕꯗꯕ ꯏꯀꯔꯦ
ꯎꯝ꯫
ꯎꯌꯦ ꯍꯥꯏꯕ ꯉꯔꯥꯡ ꯅꯍꯟ ꯈꯛꯇ ꯂꯤꯠꯄꯗꯨ ꯐꯨꯔꯤꯠꯇꯨ ꯀꯥꯏꯔ ꯊꯝꯕꯅꯣ ꯁꯤꯅꯤ꯫
ꯖꯒꯥꯗꯣ ꯂꯩꯇꯕꯅ ꯄꯪꯊꯝ ꯊꯝꯕꯗꯣ ꯑꯗꯨꯒꯤ꯫
ꯑꯗꯨ ꯅꯨꯡꯗꯥꯡ ꯅꯨꯡꯗꯥꯡ ꯀꯩꯅꯣꯗꯗꯤ ꯕ꯭ꯂꯦꯡꯀꯦꯠ ꯍꯥꯞꯄꯒ ꯇꯨꯝꯕ꯭ꯔꯅꯦ ꯅꯣꯏꯗꯣ꯫
ꯈꯖꯤꯛꯇꯪ ꯍꯥꯥꯞꯕꯒ ꯇꯨꯝꯃꯤ ꯅꯠꯇ꯭ꯔꯗꯤ ꯇꯨꯝꯕ ꯍꯩꯅꯗꯦꯗ꯫ ꯕ꯭ꯂꯦꯡꯀꯦꯠ ꯌꯥꯎꯔꯗꯤ ꯇꯨꯝꯕ ꯍꯩꯇꯦ ꯍꯥꯏꯕ꯫ ꯃꯆꯥ ꯃꯆꯦꯠ ꯈꯇꯪ ꯈꯣꯡꯗ ꯅꯠꯇ꯭ꯔꯒꯅ ꯄꯨꯛꯇꯅ ꯍꯥꯞ ꯀꯩꯅꯣ ꯇꯧꯗ꯭ꯔꯗꯤꯀꯣ꯫
ꯎꯝ꯫ ꯍꯣꯏꯅꯦ ꯑꯩꯁꯨꯅꯦ꯫ ꯑꯩꯁꯨ ꯁꯨꯃꯥꯏꯅ ꯇꯧꯋꯦꯅꯦ ꯁꯥꯗꯤ ꯁꯥꯕꯀꯣ ꯑꯗꯣ ꯐꯦꯟꯗꯣ ꯊꯥꯔꯒ ꯇꯨꯝꯕꯅꯦꯕ ꯑꯗꯨꯒ ꯕꯦꯠꯁꯤꯠ ꯑꯃ ꯀꯩꯅꯣꯗꯣ꯫ ꯑꯗꯨꯝ ꯍꯥꯞꯄꯒ ꯇꯨꯝꯕꯅꯦꯕ ꯕ꯭ꯂꯦꯟꯀꯦꯠꯗꯤ ꯍꯥꯞꯇ꯭ꯔꯦ ꯑꯩ ꯕ꯭ꯂꯦꯟꯀꯦꯠ ꯃꯅꯨꯡꯗ ꯍꯥꯞꯈ꯭ꯔꯦ ꯃꯥꯒꯤ ꯕ꯭ꯂꯦꯡꯀꯦꯠꯀꯤ ꯀꯣ ꯃꯥꯒꯤ ꯕꯦꯒꯛꯇꯨ
ꯎꯝ
ꯁꯃꯟꯗꯅ ꯑꯗꯨꯒ ꯍꯥꯈꯔꯦ
ꯃꯩꯁꯦ ꯃꯩ ꯃꯩꯁꯨ ꯂꯥꯛꯇꯦ ꯑꯩꯈꯣꯏꯗꯤ
ꯎꯝ
ꯂꯥꯛꯑꯣꯏ ꯍꯥꯏ ꯉꯁꯤ
ꯉꯔꯥꯡ ꯉꯔꯥꯡꯗꯣ ꯉꯔꯥꯡꯗꯣ ꯑꯩ ꯃꯦꯁꯦꯁ ꯊꯥꯕꯅꯦꯕ ꯀ ꯈꯨꯟꯒꯤ ꯃꯤꯁꯤꯡꯗꯣ ꯏꯃꯥꯟꯅꯕꯤꯁꯤꯡꯗꯣ ꯊꯥꯕ ꯂꯣꯏꯅ ꯑꯣꯐꯂꯥꯏꯟ ꯆꯂꯦ ꯑꯗꯨꯒ ꯉꯁꯤꯅ ꯑꯃꯨꯛ ꯔꯤꯄ꯭ꯂꯥꯏ ꯄꯤꯔꯛꯄ ꯋꯥꯅꯤꯗ ꯃꯣꯏꯗꯣ
ꯉꯔꯥꯡꯗꯣ ꯅꯨꯡꯊꯤꯟ ꯅꯨꯡꯗꯥꯡ ꯋꯥꯏꯔꯝꯂꯣ ꯅꯨꯡꯊꯤꯜꯂꯣ ꯑꯗꯨꯗ ꯃꯩ ꯃꯨꯠꯈꯤꯕꯗꯣ ꯂꯥꯛꯇ꯭ꯔꯦꯕ ꯑꯗꯨꯒꯤ
ꯑꯣ ꯉꯁꯤꯁꯨ ꯂꯥꯛꯑꯔꯣꯏ ꯍꯥꯏꯌꯦꯀꯣ ꯑꯗꯨꯗꯤ
ꯉꯁꯤꯁꯨ ꯂꯥꯛꯑꯣ ꯉꯥꯏꯍꯥꯛ ꯉꯁꯥꯏ ꯉꯥꯛꯇꯪ ꯂꯥꯛꯑꯝꯃꯦ
ꯑꯥ ꯇꯜꯂꯦꯗꯥ ꯀꯩꯅꯣ ꯅꯨꯡꯁꯤꯠ ꯌꯥꯝ ꯁꯤꯠꯄ꯭ꯔꯣꯅꯦ ꯀꯔꯤꯒꯤꯔꯣ ꯃꯩ ꯃꯨꯠ
ꯌꯥꯝ ꯁꯤꯠꯇꯦꯗ ꯃꯩ ꯊꯥꯕ ꯌꯥꯗꯕ ꯍꯥꯏ
ꯑꯣ
ꯑꯁꯤꯗ ꯌꯥꯔꯁꯨ ꯑꯃꯗ ꯄꯨꯂꯞ ꯊꯥꯕ ꯌꯥꯗꯕꯔꯣ ꯈꯪꯗꯦ ꯑꯩꯁꯨ
ꯌꯥꯝ ꯌꯥꯝ ꯅꯨꯡꯁꯤꯗ ꯃꯇꯝ ꯑꯃ ꯆꯍꯤ ꯑꯃ ꯂꯩꯕꯅꯦ ꯆꯍꯤ ꯇꯪꯈꯥꯏ ꯃꯩ ꯂꯥꯛꯇꯕꯗꯣ ꯑꯁ ꯌꯥꯝ ꯅꯨꯡꯁꯤꯌꯦ ꯑꯗꯨ ꯃꯇꯝꯗꯣ
ꯃꯊꯛꯇ ꯐꯣꯟ ꯆꯥꯔꯖ ꯇꯧꯕ ꯆꯠꯅꯕꯗꯨ
ꯍꯣꯏꯅꯦ ꯑꯗꯨ ꯑꯗꯨ ꯃꯇꯝꯗꯨꯗꯤ ꯑꯩꯗꯤ ꯄꯥꯏꯗ꯭ꯔꯤꯌꯦ
ꯑꯩꯁꯨ ꯄꯥꯏꯗ꯭ꯔꯤꯗ ꯑꯗꯨꯗꯤ ꯅꯪ ꯄꯥꯏꯈ꯭ꯔꯗꯤ
ꯄꯥꯏꯗ꯭ꯔꯤ ꯑꯩ ꯑꯗꯨ ꯃꯇꯝꯗꯨꯗꯣ ꯀꯩꯅꯣꯅꯦꯕ ꯑꯩꯈꯣꯏ ꯍꯥꯏ ꯁ꯭ꯀꯨꯜ ꯀꯥꯔꯤꯌꯦ ꯑꯗꯨ ꯎꯝ ꯅꯨꯡꯊꯤꯜ ꯑꯃꯅꯦꯕꯀꯣ ꯏꯆꯦꯒ ꯃꯃꯥꯟꯅꯕꯤꯁꯤꯡꯒ ꯑꯖ ꯇꯤꯚ ꯌꯦꯡꯕꯅꯦꯕ ꯁꯤꯗꯤꯤꯗꯣ ꯀ ꯁꯦꯠ ꯍꯥꯕꯒ ꯌꯦꯡꯕꯤꯔꯣ ꯑꯗꯨꯗ ꯀꯣꯔꯤꯌꯥꯟ ꯗ꯭ꯔꯃꯥ ꯑꯃ ꯌꯦꯡꯕꯅꯦ ꯑꯖꯥ ꯐꯖꯕꯒꯤ ꯃꯇꯥꯡ ꯌꯧꯔꯒ ꯃꯩꯗꯣ
ꯑꯒ ꯑꯗꯨꯗꯗꯒꯦ ꯌꯦꯡꯒ ꯐꯪꯗ꯭ꯔꯦ ꯆꯍꯤ ꯆꯍꯤ ꯀꯩꯌꯥ ꯇꯪꯈ ꯃꯩ ꯂꯥꯛꯇꯕꯒꯦꯀꯣ ꯌꯦꯡꯕ ꯐꯪꯗꯦ ꯑꯗꯨ ꯗ꯭ꯔꯃꯥꯗ ꯅꯨꯡꯁꯤꯌꯦ ꯃꯇꯝꯗꯨꯣ
ꯃꯩꯒꯤ ꯀꯩꯅꯣꯗꯣ ꯌꯥꯗꯕꯗꯣ
ꯎꯝ
ꯀꯥꯎꯈ꯭ꯔꯦ ꯃꯤ ꯃꯌꯥꯝ ꯑꯃꯨꯛ
ꯍꯣꯌ ꯑꯗꯨ ꯃꯇꯝꯗꯣ ꯗꯤꯄꯥꯔꯠꯃꯦꯟ ꯗꯤꯚꯦꯂꯞꯃꯦꯟꯒꯤ ꯀꯩꯅꯣ ꯆꯤꯔꯃꯦꯟ ꯑꯣꯏꯕꯗꯣ ꯀꯅꯥ ꯅꯣꯏꯒꯤ ꯃꯊꯛꯇ ꯑꯩꯒꯤ ꯏꯄꯥꯇꯣꯟ ꯑꯃ ꯂꯩꯕꯗꯣ
ꯈꯪꯗꯦ
ꯑꯁ
ꯅꯪꯒꯤ ꯈꯨꯍꯥꯏ ꯅꯪꯒꯤ ꯈꯨꯍꯥꯏꯁꯤꯁꯨ
ꯅꯣꯏ ꯅꯣꯏ ꯌꯨꯝꯒꯤ ꯃꯊꯛꯇ ꯀꯩꯅꯣ ꯑꯩꯒꯤ
ꯑꯣ ꯃꯊꯛ ꯃꯊꯛꯇ ꯀꯩꯅꯣꯗꯨꯔꯥ ꯑꯣꯖꯥꯗꯨꯔꯥ ꯁꯨꯃꯥꯏꯅ ꯍꯥꯏꯕꯅ ꯅꯪꯁꯨ ꯑꯩꯈꯣꯏ ꯄꯨꯄꯨꯗꯣ ꯑꯩꯈꯣꯏ ꯄꯨꯄꯨꯗꯣ
ꯍꯣꯏꯅꯦ ꯍꯣꯏꯅꯦ ꯃꯥ ꯃꯥꯅ ꯀꯩꯅꯣ ꯆꯤꯌꯔꯃꯦꯟ ꯑꯣꯏꯕ ꯃꯇꯝꯗꯅꯦꯕ ꯑꯩ ꯅꯤꯡꯁꯤꯡꯉꯦꯕ ꯍꯧꯖꯤꯛꯁꯨ
ꯀꯥꯎꯈ꯭ꯔꯦꯗ
ꯅꯨꯡꯉꯥꯏꯗꯤ ꯅꯨꯡꯉꯥꯏꯈꯤꯕꯅꯦ ꯑꯗꯨ ꯃꯇꯝꯗꯣ ꯃꯩ ꯁꯨ ꯂꯥꯛꯇꯕꯒꯤ
ꯑꯗꯨ ꯃꯇꯝꯗ ꯃꯩ ꯂꯥꯛꯇꯕꯒꯤ ꯑꯥ ꯃꯊꯛꯇ ꯐꯣꯟ ꯆꯥꯔꯖ ꯇꯧꯕ ꯆꯠꯅꯕꯗꯣ ꯃꯤ ꯃꯌꯥꯝ
ꯎꯝ ꯑꯗꯨꯒ ꯀꯩꯅꯣꯕ ꯃꯇꯝꯗꯁꯨ ꯑꯩꯅ ꯀ꯭ꯂꯥꯁ ꯑꯦꯂꯦꯕꯦꯟ ꯀꯥꯔꯤꯕ ꯃꯇꯝꯗꯁꯨꯅꯦꯕ ꯃꯩꯗꯣ ꯃꯨꯠꯀꯜꯂꯦꯕꯀꯣ ꯑꯁꯤꯒꯤ ꯑꯣꯟꯂꯥꯏꯟ ꯀ꯭ꯂꯥꯁꯁꯦ ꯇꯧꯔꯤꯕ ꯐꯣꯟ ꯆꯥꯖ ꯇꯧ ꯅꯤꯡꯉꯥꯏꯗꯣ ꯏꯄꯥ ꯏꯄꯥꯗ ꯄꯤꯔꯝꯕꯅꯦꯕ ꯃꯥ ꯃꯤꯇꯤꯡ ꯆꯠꯂꯗꯤ ꯍꯦꯛ ꯍꯦꯛ ꯐꯣꯟ ꯆꯥꯔꯖ ꯇꯧꯕ ꯐꯪꯉꯦꯕꯀꯣ ꯖꯦ ꯀꯦ ꯃꯥꯅ ꯐꯣꯟꯗꯣ ꯕꯦꯇ꯭ꯔꯤꯗꯣ ꯐꯨꯜ ꯆꯥꯔꯖ ꯇꯧꯔꯒ ꯄꯤꯔꯛꯀꯅꯦꯕ ꯑꯗꯣ ꯑꯃꯨꯛ ꯂꯥꯏꯔꯤꯛꯇ ꯁꯤꯖꯤꯟꯅꯔꯣꯏ ꯂꯥꯏꯔꯤꯛ ꯄꯥꯅꯤꯡꯉꯥꯏ ꯁꯤꯖꯤꯟꯅꯔꯣꯏꯕ ꯑꯗꯨꯝ ꯃꯇꯝ ꯃꯥꯥꯡꯔꯒ ꯀꯩ ꯀꯩꯗ ꯇꯧꯔꯀꯣ ꯕꯦꯇ꯭ꯔꯤꯗ ꯑꯃꯨꯛ ꯂꯣꯏꯁꯤꯟꯂꯅꯤ ꯑꯗꯨꯒ ꯃꯊꯪꯒꯤ ꯅꯨꯃꯤꯠꯇ ꯑꯃꯨꯛ ꯆꯥꯔꯖ ꯇꯧꯅꯤꯡꯉꯥꯏ ꯄꯤꯔꯅꯦꯕ ꯑꯩ ꯏꯄꯥꯗ
ꯎ
ꯅꯣꯛꯅꯤꯡꯉꯦ
ꯃꯩ ꯂꯥꯛꯄ꯭ꯔꯣ ꯍꯧꯖꯤꯛꯇꯤ ꯅꯣꯏꯗ
ꯂꯥꯛꯑꯦ ꯑꯩꯈꯣꯏ ꯑꯩꯈꯣꯏꯗ ꯁꯨꯝ ꯃꯩꯁꯦ ꯌꯥꯝ ꯃꯨꯠꯀꯜꯂꯦꯗ ꯚꯤ ꯑꯥꯏ ꯄꯤ ꯂꯥꯏꯟꯅꯦ ꯍꯥꯏꯔꯒꯀꯣ
ꯎꯝ
ꯀꯥꯏꯗꯒꯤꯅꯣ
ꯑꯣꯏꯗ꯭ꯔꯦꯕ ꯑꯣꯏꯔꯛ